ꯎꯝ ꯍꯜꯂꯣ
ꯍꯜꯂꯣ
ꯇꯥꯏꯌꯦ ꯇꯥꯏꯌꯦ ꯅꯪ ꯅꯦꯋꯥꯥꯛ ꯈꯨꯅꯨꯡꯉꯥꯏꯁꯤꯗꯤ
ꯍꯜꯂꯣ ꯍꯜꯂꯣ ꯍꯦꯜꯂꯣ ꯀꯥꯏ ꯆꯠꯂꯤꯅꯣ ꯀꯗꯧꯔꯤꯅꯣ ꯉꯁꯤ ꯀꯩꯗꯧꯔ ꯊꯕꯛ ꯇꯧꯒꯦ ꯐ꯭ꯔꯤꯗ ꯂꯩꯕ꯭ꯔꯣ
ꯉꯁꯤ ꯏꯁ ꯂꯧꯕꯨꯛ ꯀꯨꯝꯃꯦ ꯂꯧꯕꯨꯛ ꯀꯨꯝꯃꯒ ꯍꯧꯖꯤꯛꯅ ꯍꯜꯂꯛꯄ ꯑꯣꯏꯔꯤꯌꯦ
ꯑꯣ ꯌꯥꯝ ꯐꯩꯅꯦ ꯑꯗꯨꯗꯤ
ꯏꯁ
ꯑꯩꯗꯤ ꯑꯩꯗꯤ ꯂꯧ ꯆꯠꯄ ꯇꯜꯂꯤ
ꯏꯁ ꯅꯪ ꯍꯦꯔꯣꯗꯤ ꯑꯣꯐꯤꯁꯥꯔ ꯑꯣꯏꯔꯤꯁꯤꯗꯤ ꯌꯥꯔꯦ ꯅꯪ ꯂꯧ ꯆꯠꯇ꯭ꯔꯁꯨ
ꯑꯣꯏꯕꯗꯣ ꯑꯣꯏꯕꯗꯣ ꯑꯣꯏꯕꯗꯣ
ꯅꯪ ꯉꯁꯤ ꯀꯥꯏ ꯆꯠꯂꯨꯏ
ꯑꯩ ꯉꯁꯤ ꯀꯩꯝ ꯆꯠꯇꯦ ꯌꯨꯝꯗ ꯂꯩ
ꯑꯦ ꯅꯨꯡꯉꯥꯏꯔꯦꯅꯦ
ꯅꯨꯡꯉꯥꯏ ꯅꯨꯡꯉꯥꯏꯇꯦ
ꯏꯁ ꯅꯨꯡꯉꯥꯏꯍꯦ ꯌꯨꯝ ꯌꯨꯝꯗ ꯐ꯭ꯔꯤ ꯂꯩꯕꯁꯤꯗꯤ
ꯉꯁꯥꯏ ꯃꯩ ꯂꯥꯛꯇꯕ
ꯑꯣ ꯈꯪꯗꯦꯅꯦ ꯉꯁꯥꯏ ꯑꯩꯈꯣꯏ ꯑꯩꯈꯣꯏꯁꯨ ꯇ꯭ꯔꯥꯟꯁꯐꯣꯔꯃꯔ ꯄꯣꯛꯈꯥꯏꯕ ꯃꯥꯜꯂꯤꯅꯦ
ꯑꯣ ꯅꯪ ꯄꯩꯁꯥ ꯄꯥꯏꯕꯗꯣ ꯑꯃ ꯁꯤꯟꯗꯣꯛꯎꯔꯣ ꯀꯩꯅꯣ
ꯑꯁ ꯄꯩꯁꯥꯗꯣ ꯄꯥꯏꯗꯤ ꯄꯥꯏꯕ ꯄꯥꯏꯗꯤ ꯑꯩ ꯍꯥꯏꯒꯦꯕ ꯄꯥꯏꯗꯤ ꯄꯥꯏꯌꯦ ꯑꯗꯨꯏꯗꯣ ꯂꯨꯄꯥ ꯂꯨꯄꯥ ꯃꯉꯥ ꯆꯠꯄꯤꯒ ꯂꯨꯄꯥ ꯇꯔꯥ ꯆꯠ ꯄꯤ
ꯑꯩꯌꯥ ꯂꯨꯄꯥ ꯂꯨꯄꯥ ꯃꯉꯥ ꯆꯠꯄꯤꯒꯁꯨ ꯌꯥꯎꯋꯦꯀꯣ ꯃꯤꯗꯤ
ꯄꯩꯁꯥ ꯃꯌꯥꯕꯁꯤꯡꯗꯣ ꯃꯌꯥꯝꯕꯁꯤꯡ ꯂꯨꯄꯥ ꯇꯔꯥ ꯂꯨꯄꯥ ꯀꯨꯟꯁꯤꯡꯗꯣ ꯌꯨꯝꯗꯒꯤ ꯆꯠꯊꯣꯛꯀꯅꯨ ꯍꯥꯏꯔꯁꯨ ꯁꯨꯡꯌꯥ ꯌꯥꯗꯦ ꯑꯗꯨꯝ ꯆꯠꯊꯣꯛꯑꯒ ꯂꯩꯌꯦ
ꯉꯁꯤꯗꯤ ꯀꯩ ꯍꯤꯟꯖꯥꯡ ꯇꯥꯔꯒꯦ
ꯐꯒꯗꯕ ꯍꯥ
ꯉꯁꯤꯗꯤ ꯀꯩ ꯍꯤꯟꯖꯥꯡ ꯆꯥꯔꯒꯦ
ꯁꯤ ꯊꯔꯣꯏ ꯊꯣꯡ ꯑꯦ ꯁꯤ ꯊꯔꯣꯏ ꯊꯣꯡꯕ ꯅꯠꯇꯦ
ꯏꯁ ꯀꯩꯅꯣꯅꯤ ꯀꯣ ꯏꯟꯁꯪ ꯒꯁꯨꯁꯣꯏ
ꯍꯋꯥꯏ ꯑꯦ ꯍꯋꯥꯏ ꯃꯇꯥꯗꯣ ꯅꯪꯗꯤ
ꯑꯩ ꯀꯩꯅꯣꯗꯣ ꯃꯥꯏꯔꯦꯟ ꯃꯅꯥꯗꯣ
ꯀꯩ ꯍꯥꯏꯕ
ꯃꯥꯏꯔꯦꯟ ꯃꯅꯥ
ꯏꯁ ꯃꯌꯥꯏ ꯃꯅꯥ ꯍꯥꯎꯔꯦꯅꯦ
ꯍꯋꯦꯑꯩꯗꯤ ꯍꯣꯏ ꯆꯝꯐꯨꯠꯁꯨ ꯍꯥꯎꯋꯦ ꯀꯥꯡꯉꯧꯁꯨ ꯍꯥꯎꯋꯦ ꯀꯥꯡꯉꯧ ꯇꯧꯕꯁꯨ ꯍꯥꯎꯕꯅꯦ ꯃꯥꯏꯔꯦꯝ ꯃꯅꯥꯗꯣ
ꯑꯦ ꯀꯃꯥꯟꯅ ꯃꯥꯏꯔꯦꯟ
ꯃꯅꯥ ꯃꯇꯣꯟꯅꯗꯦ ꯃꯅꯥꯗꯣ ꯁꯥꯎꯕꯅꯦ ꯑꯩꯈꯣꯏ ꯕꯥꯅ ꯑꯩꯈꯣꯏ ꯕꯥꯅ ꯉꯧ ꯉꯧꯕꯗꯣ ꯁꯥꯎꯈ꯭ꯔꯖꯥꯠꯅꯤ ꯑꯃꯨꯛꯇꯪ ꯇ꯭ꯔꯥꯏ ꯇꯧꯕ ꯍꯥꯎꯕꯅꯦ ꯃꯥꯏꯔꯦꯝ ꯃꯅꯥꯗꯣ ꯐ꯭ꯔꯥꯏ ꯇꯧꯕꯗꯣ ꯍꯥꯎꯋꯦꯍꯦ
ꯑꯁ ꯑꯩꯗꯤ ꯃꯇꯣꯟꯗꯣ ꯆꯥꯅꯤꯡꯉꯦ ꯃꯅꯥꯗꯤ ꯆꯥꯅꯤꯡꯗꯦ
ꯑꯩꯗꯤ ꯃꯅꯥ ꯆꯥꯅꯤꯡꯉꯦ ꯃꯥꯏꯔꯦꯟꯁꯨ ꯆꯥꯅꯤꯡꯗꯦ ꯄꯥꯟꯁꯨ ꯆꯥꯅꯤꯡꯗꯦ
ꯄꯟ ꯆꯥꯅꯤꯡꯗꯦ
ꯎꯇꯤꯁꯨ ꯆꯥꯅꯤꯡꯗꯦ ꯁꯤꯀꯤꯌꯝꯁꯨ ꯆꯥꯅꯤꯡꯗꯦ ꯎꯇꯤꯗꯤꯀꯣ ꯌꯨꯝꯗ ꯆꯥꯗꯤ ꯆꯥꯗꯕꯅꯦꯕ ꯅꯤꯡꯉꯥꯏ ꯇꯧꯐꯝ ꯂꯩꯕꯅꯦ ꯆꯥꯗꯕ ꯑꯣꯏꯔꯝꯅꯤ ꯑꯗꯨꯒ ꯏꯃꯥꯟꯅꯕꯤꯒ ꯂꯩꯕ ꯃꯇꯝꯗ ꯊꯣꯡꯕꯤꯕ ꯃꯇꯝꯗꯗꯤ ꯃꯌꯥꯝ ꯆꯥꯏ ꯈꯨꯍꯥꯎ ꯑꯃꯅꯤ
ꯌꯨꯝꯗ ꯂꯩꯕ ꯃꯇꯝꯗꯗꯤ ꯅꯨꯡꯉꯥꯏꯇꯧꯕ ꯐꯪꯉꯦ ꯁꯤꯅꯦ ꯑꯗꯨꯒꯤ ꯑ ꯇꯅꯤꯡꯗꯦ ꯇꯅꯤꯡꯗꯦ
ꯆꯥꯅꯤꯡꯗꯦ ꯆꯥꯅꯤꯡꯗꯁꯦ ꯌꯦꯗꯣꯝ ꯑꯣꯏꯅꯥ ꯂꯩꯕꯤꯔꯦ
ꯎꯇꯤꯒꯨꯝ ꯎꯇꯤꯁꯨ ꯄꯥꯛ ꯊꯣꯡꯗꯦꯗ ꯑꯩꯅ ꯆꯥꯅꯤꯡꯗꯦ ꯍꯥꯏꯔꯅꯤꯡꯕꯒꯤ ꯑꯗꯨꯒꯤ ꯁꯦꯟꯖꯥꯡ ꯑꯅꯤ ꯑꯅꯤ ꯑꯗꯨꯝ ꯊꯣꯡꯕꯅꯦ ꯃꯔꯛ ꯃꯔꯛꯇ ꯑꯩꯗꯤ ꯄꯥꯟꯒ ꯃꯥꯏꯔꯦꯟꯁꯦ ꯍꯩꯅꯗꯦ ꯑꯗꯣ ꯃꯥꯏꯔꯦꯟꯗ ꯀꯩꯅꯣꯒꯤ ꯑ ꯑꯥ ꯁꯥ ꯑꯀꯪꯕꯒꯨꯝꯕ ꯍꯥꯞꯄꯤꯔꯗꯤꯀꯣ ꯊꯥꯎ ꯐꯖꯅ ꯉꯧꯔꯒ ꯑꯗꯨꯕꯨꯗꯤ ꯆꯥꯕ ꯌꯥꯏ ꯅꯠꯇ꯭ꯔꯗꯤ ꯑꯁ ꯍꯩꯅꯗꯦ
ꯑꯁ ꯑꯗꯨ ꯑꯗꯨꯁꯨ ꯆꯥꯅꯤꯡꯗꯦ ꯑꯩꯗꯤ
ꯑꯩꯗꯤ ꯆꯥꯅꯤꯡꯉꯦꯗꯣ
ꯁꯥ ꯑꯌꯥꯏꯕꯗꯣ ꯄꯥꯝꯃꯨꯏ
ꯍꯥꯎꯕꯗꯣ
ꯑꯄꯥꯝꯕ ꯑꯣꯏꯌꯦ ꯁꯥ ꯑꯌꯥꯏꯕꯗꯤ ꯃꯥꯏꯔꯦꯟꯗ ꯍꯥꯞꯄꯅꯤꯡꯉꯥꯏꯗꯤ
ꯉꯁꯤꯗꯤ ꯌꯦꯟ ꯊꯣꯡꯕꯖꯥꯗꯔꯦ
ꯁꯤꯡꯁꯤ ꯇꯥꯏ ꯇꯨꯕꯗꯦ
ꯑꯗꯨꯕꯨ ꯂꯣꯜ ꯂꯣꯜꯂꯛꯀꯅꯨꯋꫭ
ꯑꯉꯥꯡꯁꯤꯡ ꯀꯩꯅꯣ ꯇꯧꯔꯅꯦꯕ ꯉꯁꯥꯏꯗꯣ ꯑꯁ ꯃꯔꯛ ꯃꯔꯛ ꯑꯗꯨ ꯅꯧꯅꯤꯡꯕꯁꯨ ꯌꯥꯎꯋꯤꯍꯦ ꯑꯩ ꯍꯣꯔꯦꯟꯦꯟ ꯍꯥꯏꯕꯤꯒꯦ
ꯈꯪꯉꯦ ꯍꯥꯏꯕꯤꯗ꯭ꯔꯁꯨ
ꯑꯅ ꯑꯃꯂꯁꯦ ꯈꯨꯝꯂꯤꯒꯦ ꯍꯜꯂꯣꯃꯄꯥꯏ ꯑꯁ ꯂꯧ ꯆꯠꯄꯁꯨ ꯇꯜꯂꯦꯍꯦ ꯇꯥꯕ꯭ꯔꯣ ꯑꯁ ꯂꯧ
ꯃꯥꯂꯦ
ꯃꯆꯥ ꯈꯛꯇꯪ
ꯍꯣꯏ ꯑꯩꯈꯣꯏꯗꯤ ꯃꯤ ꯑꯍꯨꯝꯗꯪꯅꯦ ꯍꯜꯂꯣ
ꯄꯝꯗꯤꯍꯦ ꯑꯥꯎ ꯑꯁ ꯂꯧ ꯁꯪꯅꯕꯁꯤꯡꯗꯣ ꯑꯆꯥꯥꯏꯈ꯭ꯔꯕ꯭ꯔꯥ ꯍꯪꯉꯦ
ꯎꯝ ꯊꯔꯣꯏ ꯈꯨꯨꯟꯕ ꯆꯠꯅꯤꯡꯉꯦ ꯑꯇꯣꯞꯄꯗꯤ ꯆꯠꯅꯤꯡꯗꯦ ꯑꯗꯨꯒ ꯄꯦꯔꯨꯛ ꯍꯥꯏꯕ꯭ꯔꯥ ꯁꯤꯡꯖꯨ ꯆꯥꯅꯕ ꯂꯧꯕꯨꯛꯇ ꯑꯗꯨ ꯑ ꯑꯗꯨꯁꯨꯨ ꯍꯥꯎꯋ‌ꯦ ꯆꯝꯐꯨꯖꯁꯨ ꯍꯥꯎꯋꯦ
ꯑꯁ ꯆꯠꯅꯤꯡꯗ‌ꯦꯗ
ꯑꯩ ꯆꯥꯅꯤꯡꯉꯦ ꯃꯔꯛ ꯃꯔꯛꯇ ꯅꯍꯥꯟ ꯎꯝ ꯑꯗꯨꯒꯤ ꯁꯤꯡꯖꯨꯁꯨ ꯌꯥꯝ ꯍꯥꯎꯋꯦ ꯌꯣꯡꯆꯥꯛꯀ ꯑꯝ ꯈꯨꯍꯥꯎꯗꯣ ꯆꯥꯅꯤꯡꯉꯛꯑꯦ
ꯌꯥꯝꯅ ꯍꯥꯠꯇꯕꯤꯗ ꯃꯇꯦꯛ ꯃꯇꯦꯛ ꯍꯥꯞꯄ ꯗꯤ ꯈꯔ ꯍꯥꯎꯋꯦ ꯑꯁ ꯌꯥꯝ ꯌꯥꯝ ꯍꯥꯞꯕꯗꯤ ꯑꯁ ꯆꯥꯅꯤꯡꯗ‌ꯦꯗ ꯑꯩꯗꯤ ꯑꯩ ꯑꯩꯗꯤꯅꯦ ꯚꯦꯖꯤꯇꯦꯔꯤꯌꯥꯟ ꯄꯥꯝꯗ‌ꯦ ꯚꯦꯖꯤꯇꯦꯔꯤꯌꯥꯟ ꯄꯥꯝꯗ‌ꯦ ꯑꯩꯗꯤ ꯅ‌ꯦꯟ ꯚꯖꯤꯇ‌ꯦꯔꯤꯌꯥꯟ
ꯂꯣꯏꯅ ꯄꯥꯝꯃꯦꯗ ꯑꯗꯨꯕꯨ ꯑꯩꯅ ꯆꯥꯗꯕꯁꯦꯀꯣ ꯍꯨꯏ ꯆꯥꯗ꯭ꯔꯦ
ꯑꯁ
ꯍꯨꯏꯗꯤ ꯆꯥꯅꯤꯡꯗꯦ ꯇꯦꯁ ꯐꯥꯎ ꯇꯧꯗ꯭ꯔꯤ ꯑꯩ ꯆꯥꯅꯤꯡꯗꯦ ꯍꯩꯅꯗꯦ ꯃꯅꯝꯗꯨꯒ ꯑꯗꯨꯒ ꯃꯦꯗ ꯈꯣꯡꯕꯗꯣ ꯑꯥ ꯑꯗꯨꯁꯨ ꯆꯥꯅꯤꯡꯗꯦ ꯃꯅꯝ ꯅꯝꯗꯤ ꯊꯤ ꯍꯩꯅ ꯑꯇꯩ ꯑꯩꯗꯤ
ꯎꯝ ꯄꯥꯝꯃꯨꯕꯩ ꯑꯩꯗꯤ ꯂꯣꯏꯃꯛ ꯆꯥꯏ
ꯉꯥꯅꯨꯁꯨ ꯆꯥꯗꯕꯅꯦꯕ ꯑꯥ ꯑꯩꯈꯣꯏꯅ ꯂꯣꯏꯕ ꯍꯧꯕꯗꯒꯤ ꯆꯥꯕ ꯍꯧꯔꯦ ꯑꯩꯈꯣꯏꯅꯦꯅ ꯉꯥꯅꯨ ꯊꯣꯡꯉꯦ ꯆꯥꯕ ꯂꯥꯛꯑꯣ ꯍꯥꯏꯕꯀꯣ
ꯎꯝ
ꯑꯗꯨ ꯅꯨꯃꯤꯠꯇꯒꯤ ꯆꯥꯕ ꯍꯧꯈ꯭ꯔꯦ ꯍꯥꯎꯕꯩ ꯉꯥꯅꯨꯁꯨ
ꯎꯝ ꯑꯩꯗꯤ ꯔꯦꯠꯃꯤꯠꯇꯗꯤ
ꯀꯔꯤꯒꯤ ꯐꯔꯦ ꯅꯪ ꯁꯧ ꯁꯧꯔꯤ ꯉꯥꯛꯇ ꯊꯣꯡꯉꯥ ꯆꯥꯎ
ꯏꯁ ꯁꯧꯀ꯭ꯔꯤꯗꯤ ꯀꯥꯏꯗꯒꯤꯅꯣꯗ
ꯁꯧꯒꯔꯤꯁꯨ ꯍꯥꯋꯦꯍ‌
ꯏꯁ ꯑꯗꯨꯒ ꯀꯩꯅꯣꯗꯣ ꯚꯕꯤꯇꯔ ꯒꯥꯔꯠꯇꯣ
ꯑꯥ
ꯕꯤꯇꯔꯒꯥꯟ ꯃꯁꯦ ꯕꯤꯇꯔꯒ ꯀꯩꯅꯣ ꯇꯣꯠ ꯀꯃꯥꯟ ꯃꯥꯟꯅꯕꯗꯣ ꯀꯩꯅꯣ ꯁꯝꯕ꯭ꯔꯨ ꯁꯝꯕ꯭ꯔꯨ ꯂꯩꯕꯗꯣ
ꯀꯩꯅꯣ ꯑꯗꯨꯅ
ꯍꯪꯉꯣꯏ ꯃꯈꯜ ꯑꯃ ꯁꯝꯕ꯭ꯔꯨ ꯁꯝꯕ꯭ꯔꯨ ꯂꯩꯕꯗꯣ
ꯈꯪꯗꯦ
ꯑꯁꯕꯤꯇꯥꯔ ꯒꯥꯗꯤ ꯇꯨꯒꯥꯖꯩ ꯃꯁꯜ ꯌꯥꯝ ꯊꯤꯌꯦ
ꯍꯥꯎꯋꯦ ꯑꯗꯨꯗꯤ ꯀꯥꯡꯉꯧꯁꯨ ꯍꯥꯎꯋꯦ ꯀꯥꯡꯁꯣꯏꯗꯨꯁꯨ ꯍꯥꯞꯄ ꯌꯥꯏ ꯍꯥꯎꯋꯦ ꯀꯩꯅꯣ
ꯑꯁ ꯑꯩꯗꯤ ꯁꯨꯡꯆꯥ ꯆꯥꯗ꯭ꯔꯤ ꯑꯝꯇ ꯐꯥꯎ ꯃꯁꯛ ꯌꯥꯝ ꯊꯤꯌꯦ ꯆꯥꯅꯤꯡꯗꯦ ꯈꯥꯁꯨ ꯌꯥꯝ ꯈꯥꯏ ꯎꯝ ꯑꯈꯥꯕꯗꯣ ꯑ ꯀꯥꯏꯗꯒꯤ
ꯑꯗꯨꯒ ꯎꯝ ꯎꯝ ꯀꯔꯤ ꯍꯋꯥꯏ ꯍꯥꯏꯕ꯭ꯔꯥ ꯁꯤꯡꯖꯨꯁꯨ ꯆꯥꯕ ꯌꯥꯕ ꯑꯦꯟꯖꯥꯡꯗꯨꯁꯨ ꯊꯣꯡꯕ ꯌꯥꯕꯗꯣ ꯍꯥꯞꯕ ꯌꯥꯕ
ꯍꯋꯥꯏ ꯍꯋꯥꯏ ꯃꯇꯣꯟ
ꯍꯋꯥꯏ ꯃꯇꯣꯂ ꯈꯪꯗꯦ ꯑꯁꯥꯡꯕꯗꯣ ꯑꯃꯃ ꯃꯅꯥꯥꯁꯨ ꯆꯥꯕ ꯌꯥꯕꯗꯣ
ꯃꯅꯥ ꯁꯤꯡꯖꯨꯗ ꯍꯥꯞꯄꯗꯣ
ꯁꯤꯡꯖꯨꯗ ꯍꯥꯞꯅꯕ꯭ꯔꯅꯦ ꯈꯪꯗꯦ ꯍꯥꯞꯁꯨ ꯍꯥꯞꯄꯦ ꯆꯝꯐꯨꯠꯁꯨ ꯇꯧꯋꯦ ꯑꯁ ꯈꯪꯗꯦ ꯍꯥꯏꯕ ꯍꯩꯇ꯭ꯔꯦ ꯑꯗꯨꯗꯤ ꯑ ꯍꯦꯟꯖꯥꯡꯗꯗꯤ ꯆꯥꯅꯤꯡꯗ꯭ꯔꯦ ꯁꯤꯡꯖꯨꯒꯨꯝꯕꯗꯗꯤ ꯆꯥꯕ ꯌꯥꯏ
ꯎꯝ ꯍꯥꯎꯋꯦ ꯑꯗꯨꯗꯤ ꯑꯐꯨꯠꯄꯗꯣ ꯍꯥꯎꯋꯦ ꯆꯝꯐꯨꯠ ꯐꯨꯠꯄꯗꯣ ꯍꯥꯎꯋꯦ
ꯃꯅꯥ ꯑꯗꯨꯗꯤ ꯆꯝꯐꯨꯠ ꯆꯥꯏ ꯑꯗꯨꯗꯤ ꯆꯥꯗ꯭ꯔꯦ ꯑꯖꯤꯅ ꯃꯣꯠꯇꯣ ꯈꯔ ꯊꯥꯛꯑꯕꯀꯣ
ꯎꯝ ꯑꯖꯤꯅ ꯃꯣꯠꯇꯣꯗꯤ ꯑꯩꯈꯣꯏ ꯁꯨꯡꯆꯥ ꯆꯥꯗꯦ
ꯀꯩꯅꯣ ꯃꯅꯥꯒꯨꯝꯕ ꯍꯪꯒꯥꯝꯒꯨꯝꯕ ꯊꯣꯡꯉꯗꯤꯀꯣ ꯑꯇꯣꯞꯄꯗꯗꯤ ꯑꯖꯤꯅ ꯃꯣꯠꯇꯣ ꯊꯥꯛꯇꯦꯕ ꯑꯩꯈꯣꯏ ꯕꯥꯁꯨ ꯆꯥꯗꯦꯕꯀꯣ
ꯎꯝ
ꯑꯗꯣ ꯃꯅꯥꯒꯨꯝꯕꯗꯨꯗꯤ ꯎꯝ ꯆꯝꯐꯨꯠ ꯀꯩꯀꯥ ꯇꯧꯕ ꯃꯇꯝꯗꯗꯤ ꯈꯤꯇꯪ ꯈꯤꯇꯪ ꯍꯥꯞꯄꯦ
ꯎꯝ
ꯑꯗꯣ ꯑꯩꯈꯣꯏ ꯕꯥꯅꯗꯤ ꯌꯥꯗꯦ ꯃꯣꯔꯣꯛ ꯃꯦꯠꯄꯒꯨꯝꯕ ꯍꯟꯖꯥꯡ ꯑꯇꯣꯞꯄꯒꯨꯝꯕꯗ ꯑꯁ ꯑꯁ ꯑꯖꯤꯅ ꯃꯣꯠꯇꯣꯗꯨ ꯍꯥꯞꯄꯕ ꯁꯥꯎꯔꯛꯑꯅꯤ ꯏꯁꯧ ꯇꯧꯔꯛꯑꯅꯤ ꯍꯥꯏꯗꯤ ꯆꯥꯕ ꯍꯩꯅꯗꯕꯁꯤꯡꯒꯤꯗꯤꯀꯣ ꯍꯥꯎꯗꯤ ꯍꯥꯎꯗꯕꯅꯦ ꯊꯨꯝꯃꯦꯀꯣ
ꯊꯨꯝꯃꯦ ꯎꯝ
ꯑꯩꯁꯨ ꯆꯥꯔꯛꯇꯕꯅꯦꯕ ꯌꯨꯝꯗ ꯆꯥꯗꯕꯅꯦꯕ ꯑꯗꯣ ꯑꯤꯏ ꯏꯃꯥꯟꯅꯕꯤ ꯈꯣꯏ ꯄꯨꯜꯂꯞ ꯂꯩꯃꯤꯟꯅꯕꯗ ꯏꯃꯥꯟꯅꯕꯤ ꯈꯣꯏꯗꯤ ꯎꯝ ꯍꯤꯟꯖꯥꯡ ꯊꯣꯡꯕꯗ ꯑꯖꯤꯅ ꯃꯣꯠꯇꯣꯁꯦ ꯑꯗꯨꯝ ꯊꯥꯛꯑꯦꯕ ꯃꯌꯥꯝ ꯃꯌꯥꯝ
ꯑꯁ ꯃꯤ ꯆꯥꯛꯇ ꯃꯦꯜꯂꯒ ꯆꯥꯕ ꯌꯥꯎꯋꯤꯍꯦ
ꯑꯁ ꯍꯩꯅꯗꯦ ꯑꯍꯥꯟꯕꯗꯤꯀꯣ ꯑꯩꯁꯨ ꯆꯥꯅꯤꯡꯗꯦꯕ ꯑꯗꯨꯒ ꯀꯨꯏꯔ ꯀꯨꯏꯔ ꯑꯗꯨꯝ ꯃꯍꯥꯎꯗꯣ ꯈꯪꯖꯤꯜꯂꯦ ꯑꯗꯣ ꯍꯥꯞꯇ꯭ꯔꯗꯤ ꯍꯧꯖꯤꯛꯇꯤ ꯍꯥꯞꯇ꯭ꯔꯗꯤ ꯑꯩꯖꯨ ꯆꯥꯕ ꯍꯥꯎꯇ꯭ꯔꯦꯕ ꯎꯝ
ꯏꯗꯤꯛ ꯆꯨ ꯏꯗꯤꯛ ꯆꯨꯈ꯭ꯔꯦꯅꯦ ꯑꯗꯨꯗꯤ
ꯑꯗꯨꯅꯦ ꯌꯨꯝꯗꯗꯤ ꯆꯥꯕ ꯌꯥꯔꯣꯏ ꯈꯣꯏ ꯕꯥꯅ ꯁꯥꯎꯔꯛꯀꯅꯤ ꯑꯁ ꯈꯤꯇꯪꯐꯥꯎ ꯍꯥꯞꯄ ꯌꯥꯗꯕꯅꯦ ꯑꯈꯣꯢ ꯕꯥꯗꯤ ꯑꯁ ꯑꯖꯤꯅ ꯃꯣꯇꯣ ꯍꯥꯞ ꯍꯥꯞ
ꯈꯣꯢꯗꯤ ꯂꯨꯄꯥ ꯇꯔꯥꯒꯤ ꯂꯩꯕꯤꯔꯗꯤ ꯆꯍꯤ ꯑꯃꯥ ꯆꯍꯤ ꯑꯅꯤ
ꯃꯍꯥꯎꯗꯣ ꯃꯨꯛ ꯃꯥꯅ ꯂꯣꯏꯅ ꯃꯨꯠꯊꯠꯈꯔ꯭ꯤꯅꯦ ꯊꯨꯝꯃꯤꯅꯦ ꯂꯣꯏꯅꯃꯛ
ꯑꯩꯗꯤ ꯆꯥꯕ ꯍꯧꯔꯕꯅ ꯁꯤꯡꯖꯨ ꯀꯩꯀꯥ ꯀꯥꯡꯁꯣꯏ ꯀꯩꯀꯥ ꯇꯧꯕꯗ ꯑꯁ ꯑꯖꯤꯅ ꯃꯨꯇꯣ ꯍꯥꯞꯇ꯭ꯔꯗꯤ ꯆꯥꯅꯤꯡꯗ꯭ꯔꯦ
ꯆꯥꯒꯗꯕꯅꯤꯅ ꯌꯥꯝ ꯀꯟꯅ ꯀꯥꯏꯕ ꯂꯩꯇꯕ ꯃꯥꯜꯂꯦꯀꯣ
ꯈꯪꯗꯦꯗ ꯍꯣꯔꯦꯟ ꯒꯨꯒꯜ ꯒꯨꯒꯜꯗ ꯊꯤꯌꯨ
ꯁꯔꯨꯗꯤ ꯊꯣꯠꯂꯦ ꯍꯥꯏꯅꯦ
ꯎꯝ ꯀꯩꯅꯣ ꯍꯣꯇꯦꯜ ꯍꯣꯇꯦꯜꯒꯨꯝꯕꯗꯣ ꯀꯣ ꯑꯖꯤꯅ ꯃꯣꯇꯣ ꯃꯌꯥꯝ ꯃꯌꯥꯝ ꯊꯥꯛꯄꯅꯦ ꯑꯥꯂꯨ ꯄꯔꯊꯥ ꯀꯩꯀꯥ ꯀꯩ ꯃꯆꯟ ꯁꯦꯝꯕꯗ ꯑꯁ ꯃꯌꯥꯝꯅꯦ ꯑꯩ ꯅꯍꯥꯟ ꯌꯥꯎꯔꯝꯕꯗꯣ ꯑꯗꯨꯗꯩ ꯈꯪꯉꯦꯕ
ꯀꯩꯅꯣꯗ ꯍꯥꯞꯄꯦ ꯀꯩꯅꯣꯗ ꯑꯥ ꯁꯨꯄꯔꯐꯥꯢꯟꯒꯤ ꯆꯦꯡꯗ ꯊꯥ ꯈꯔ ꯈꯔ ꯆꯥꯁꯤꯜꯂꯣ ꯑꯗꯨ ꯑꯣꯏꯔꯁꯨ ꯐꯖꯅ ꯊꯣꯠꯂꯛꯀꯅꯤ ꯊꯣꯂꯛꯀꯅꯤ
ꯑꯗꯨꯒ ꯁꯨꯄꯔꯐꯥꯏꯟꯁꯦ ꯑꯩ ꯆꯥꯕ ꯌꯥꯝ ꯍꯩꯅꯗꯦ
ꯃꯨꯁꯂꯤꯝ ꯃꯨꯁꯂꯤꯝꯈꯣꯏꯒꯤ ꯍꯣꯇꯦꯜꯗꯣ
ꯎꯝ
ꯁꯟꯁꯥ ꯊꯣꯡꯕꯗꯣ ꯑꯗꯨꯁꯨ ꯐꯖꯅ ꯍꯥꯞꯄꯅꯦꯍꯦ ꯑꯗꯨꯗꯤ ꯁꯨꯅꯨꯁꯨ ꯍꯥꯞꯄꯅꯦ
ꯆꯥꯗꯕ ꯃꯤꯁꯨ ꯂꯩꯌꯦꯀꯣ ꯑꯗꯣ
ꯎꯝ
ꯑꯗꯣ ꯎꯝ ꯃꯩ ꯑꯥ ꯈꯗꯤ ꯎꯝ ꯍꯣꯇꯦꯜꯒꯨꯝꯕꯗ ꯌꯥꯎꯔꯝꯕ ꯃꯤꯁꯤꯡꯗꯤ ꯑꯖꯤꯅ ꯃꯣꯇꯣ ꯃꯌꯥꯝ ꯃꯌꯥꯝ ꯊꯥꯛꯑꯦ ꯑꯗꯨꯒ ꯃꯣꯏ ꯏꯃꯨꯡ ꯏꯃꯨꯡꯒꯤ ꯑꯃꯨꯛ ꯆꯥꯛ ꯍꯦꯟꯖꯥꯡ ꯊꯣꯡꯕ ꯃꯇꯝꯗ ꯍꯥꯞꯇꯕ ꯂꯩꯌꯦ ꯑꯗꯨꯒ ꯑꯖꯤꯅ ꯃꯣꯇꯣ ꯂꯩꯕ꯭ꯔꯥ ꯍꯪꯕꯗꯨꯁꯨ ꯑꯖꯤꯅ ꯃꯣꯇꯣ ꯀꯩꯅꯣ ꯍꯪꯉꯛꯄꯁꯨ ꯌꯥꯎꯋꯤ ꯗꯨꯀꯥꯟꯗꯔ ꯃꯌꯥꯝꯅ ꯆꯥꯗꯕꯒꯤ
ꯎꯝ
ꯑꯖꯤꯅ ꯃꯣꯇꯣꯗꯤ ꯀꯩꯅꯣ ꯍꯥꯢꯌꯦ ꯑꯖꯤꯅ ꯃꯣꯠ ꯇꯣ
ꯅꯣꯏ ꯈꯨꯟꯗꯣ ꯌꯨꯝꯂꯥꯢ ꯀꯌꯥꯃꯨꯛ ꯁꯨꯔꯖꯥꯠꯔ ꯍꯟꯗꯛ
ꯈꯪꯗꯦꯗ ꯍꯣꯔꯦꯟ ꯍꯥꯏꯕꯤꯒꯦ ꯌꯥꯝꯃꯦ ꯌꯥꯝꯈꯠꯂꯛꯑꯦ
ꯀꯨꯝꯍꯩꯒꯁꯤꯗꯤ ꯌꯥꯝ ꯅꯨꯡꯉꯥꯏꯔꯝꯗꯧ ꯃꯥꯜꯂꯦꯍꯦ
ꯑꯁ ꯑꯗꯨꯕꯨꯗꯤ ꯅꯨꯡꯉꯥꯏꯇꯦꯗ ꯍꯥꯏꯗꯤ ꯁ꯭ꯇꯦꯟꯗꯔꯠ ꯑꯣꯏꯔꯛꯑꯕꯅꯤꯅꯀꯣ ꯏꯁꯇꯦꯟꯗꯔꯠ ꯑꯣꯏꯈꯠꯂꯛꯄꯁꯦ ꯅꯨꯡꯉꯥꯏꯇꯦ ꯅꯍꯥꯟꯅ ꯅꯨꯡꯉꯥꯏ ꯑꯗꯨꯝꯕ ꯇꯧꯗ꯭ꯔꯤꯉꯩꯗ ꯊꯤꯅ ꯅꯨꯡꯉꯥꯏ ꯍꯟꯗꯛꯇꯤ ꯅꯨꯡꯉꯥꯏꯇ꯭ꯔꯒꯦ
ꯅꯪꯗꯤ ꯏꯁꯩꯒ ꯁꯛꯇ꯭ꯔꯣ
ꯑꯩꯗꯤ ꯏꯁꯩꯒ ꯁꯛꯇꯦꯗ ꯑꯣꯜꯂꯣ